ꯍꯂꯣ
ꯑꯣ ꯆꯥꯛ ꯏꯁꯤꯡ ꯆꯥꯔꯕꯣ ꯀꯃꯥꯏ ꯇꯧꯔꯒꯦ
ꯑꯣ ꯆꯥꯛ ꯆꯥꯗ꯭ꯔꯤꯌꯦ ꯆꯥꯛꯁꯦ ꯑꯩꯕꯨꯗꯤ ꯑꯥ ꯀꯩ ꯆꯥꯄꯣꯠ ꯈꯔ ꯆꯥꯁꯤꯟꯈ꯭ꯔꯦꯕ ꯆꯥꯋꯣꯏ ꯀꯩꯑꯣꯏ ꯆꯥꯛꯁꯦ ꯂꯥꯝꯗ꯭ꯔꯤꯕ ꯑꯗꯨꯒ ꯆꯥꯛꯁꯨ ꯂꯣꯏꯁꯨ ꯂꯣꯏꯗ꯭ꯔꯤ ꯆꯥꯛꯇꯤ ꯂꯣꯏꯔꯦ ꯏꯟꯖꯥꯡ ꯈꯤꯇꯪ ꯋꯥꯠꯂꯤ ꯑꯗꯨ ꯉꯥꯏꯍꯥꯛ ꯂꯩꯕꯨꯗꯤ ꯆꯥꯔꯅꯤ
ꯂꯥꯏꯔꯤꯛ ꯂꯥꯏꯔꯤꯛ ꯀꯩꯀꯩ ꯄꯥꯕ ꯈꯣꯠꯄ ꯀꯩꯅꯣ ꯇꯧꯕꯗꯤ ꯇꯧꯗ꯭ꯔꯕ ꯀꯃꯥꯏꯅ ꯇꯧꯔꯤꯒꯦ
ꯂꯥꯏꯔꯤꯛ ꯄꯥꯕꯒꯗꯤ ꯍꯧꯗꯔꯤꯗ
ꯍꯣꯏꯗ ꯊꯥ ꯑꯃꯅꯤ ꯑꯗꯤ ꯑꯗꯨꯝ ꯄꯣꯊꯥꯔꯒ ꯑꯗꯨꯝ ꯐꯖꯅ ꯀꯩꯅꯣ ꯇꯧꯔꯒ ꯄꯥꯕ ꯌꯥꯏ ꯍꯥꯏꯕꯗꯤ ꯍꯥꯟꯅ ꯅꯍꯥꯟꯗꯤ ꯑꯗꯨꯝ ꯑꯩꯁꯨꯄꯝ ꯄꯥꯔꯨꯕꯅꯤꯅ ꯊꯥ ꯑꯃꯅꯤ ꯗꯤ ꯒꯦꯞ ꯄꯤꯕ ꯌꯥꯏꯗ
ꯀꯔꯤꯅꯣ ꯈꯪꯗꯦ ꯍꯥꯏꯕꯅꯤꯗ ꯑꯗꯣ ꯍꯌꯦꯡꯁꯦ ꯋꯥꯛꯀꯤꯡ ꯁꯣꯏꯗꯅ ꯆꯠꯁꯤꯔꯣ ꯉꯥꯛ ꯀꯃꯥꯏꯅ ꯇꯧꯕꯅꯣ ꯇꯟꯗꯈꯤꯕ ꯇꯥꯔꯦ
ꯅꯣꯡ ꯇꯥꯔꯗꯤ ꯆꯠꯁꯦ ꯉꯁꯥꯏꯁꯨ ꯅꯣꯡ ꯇꯥꯕꯒ ꯊꯕꯛ ꯂꯩꯕꯒ ꯑꯩ ꯑꯗꯨꯝ ꯍꯣꯕꯦ ꯍꯣꯕꯦ ꯇꯧꯔꯗꯕ ꯄꯨꯡ ꯇꯔꯦꯠꯇꯒꯤ ꯁꯤꯗ ꯆꯠꯅꯕ ꯍꯣꯠꯅꯕꯅꯤꯅ ꯑꯗꯒꯤ ꯑꯥꯗ ꯆꯤꯡ ꯀꯥꯕ ꯍꯥꯏꯔꯁꯨ ꯑꯗꯨꯝ ꯀꯥꯔꯨꯔꯒ ꯀꯨꯝꯃꯛ ꯑꯒ ꯑꯗꯨꯝ ꯆꯠꯄꯁꯨ ꯅꯨꯡꯉꯥꯏꯇꯕ ꯑꯣꯏꯕꯅꯤꯅ ꯑꯗꯨꯝ ꯍꯣꯕꯦ ꯍꯣꯕꯦ ꯇꯧꯕꯗꯣ ꯑꯩꯉꯣꯟꯗ ꯈꯨꯌꯧꯅꯒꯗꯕ ꯑꯗꯨꯗꯨꯒꯤ ꯑꯗꯨꯝ ꯂꯦꯞꯄꯁꯤꯅ ꯈꯟꯈꯤꯕꯅꯤ ꯉꯁꯤ ꯅꯨꯃꯤꯗꯥꯡ ꯋꯥꯏꯔꯝꯁꯨ ꯆꯠꯀꯦ ꯇꯧꯔꯝꯃꯦ ꯑꯗꯨꯝ ꯅꯣꯡ ꯇꯥꯕꯒꯤꯀꯣ ꯆꯠꯄꯗ ꯐꯔꯛ ꯇꯥꯈꯤꯕꯒꯤ ꯑꯗꯨꯝ ꯆꯠꯇ꯭ꯔꯦ ꯁꯨꯝ ꯇꯨꯝꯃ ꯂꯩꯕꯁꯤꯁꯨ ꯍꯥꯏꯗꯤ ꯅꯨꯡꯉꯥꯏꯇꯦꯕ ꯆꯤꯡ ꯀꯥꯕ ꯀꯥꯟꯗ ꯑꯩꯁꯦ ꯇꯧꯗꯕꯤꯗ ꯆꯥꯁꯤꯜꯂꯤꯁꯦꯅ ꯈꯟꯕꯗ ꯅꯨꯡꯉꯥꯏꯅ ꯆꯥꯗꯕꯗꯣ ꯑꯗꯨꯃꯥꯏꯅ ꯑꯣꯏꯌꯦꯕ ꯑꯗꯨꯗꯨꯒꯤ ꯍꯣꯏ ꯌꯥꯔꯗꯤ ꯑꯩ ꯑꯗꯨꯝ ꯍꯌꯦꯡ ꯄꯨꯡ ꯃꯉꯥ ꯃꯉꯥ ꯃꯈꯥꯏ ꯁ꯭ꯋꯥꯏꯗ ꯑꯗꯨꯝ ꯅꯣꯡ ꯇꯥꯔꯕꯨꯗꯤ ꯑꯗꯨꯝ ꯑꯩ ꯅꯉꯣꯟꯗ ꯍꯧꯗꯣꯛꯂꯛꯀꯦ ꯑꯗꯨꯗꯨꯒ ꯑꯗꯨꯝ ꯆꯠꯁꯦ
ꯍꯣꯏ ꯍꯣꯏ ꯃꯉꯥꯗꯤ ꯉꯟꯃꯜꯂꯦ ꯃꯉꯥ ꯃꯈꯥꯏ ꯗ ꯍꯧꯗꯣꯛꯂꯛꯑꯣ ꯑꯗꯨꯒ ꯅꯣꯡꯗꯣ ꯇꯥꯗ꯭ꯔꯒ ꯑꯗꯨꯃꯥꯏꯅ ꯉꯥꯏꯍꯥꯛ ꯆꯠꯂꯨꯁꯦ ꯀꯩꯁꯨ ꯆꯠꯁꯨ ꯆꯠꯂꯔꯣꯏꯕ ꯁꯤꯗꯒꯤ ꯑꯗꯨꯝ ꯍꯞꯇꯥ ꯑꯃꯨꯛ ꯉꯥꯏꯔꯦ ꯆꯠꯀꯦꯅ ꯆꯠꯂꯕꯗ ꯂꯨꯍꯣꯡꯕ ꯑꯃꯨꯛ ꯑꯣꯏꯁꯤꯟꯈꯤ ꯃꯉꯥꯅꯤ ꯆꯥꯛꯀꯧꯕ ꯑꯃꯨꯛ ꯑꯣꯏꯁꯤꯟꯈꯤ ꯑꯗꯨꯝ ꯇꯧꯔꯤꯀꯥꯟꯗ ꯁꯨꯝ ꯌꯩꯊꯣꯛ ꯈꯔ ꯆꯠꯂꯔꯣꯏꯕ ꯅꯨꯃꯤꯠ ꯈꯔꯅꯤꯗꯤ ꯑꯗꯩ ꯍꯦꯛ ꯂꯣꯏꯔꯛꯄ ꯅꯪ ꯑꯃꯨꯛ ꯆꯠꯀꯦ ꯑꯃꯨꯛ ꯍꯥꯏꯔꯛ ꯑꯅꯤ ꯑꯗꯨꯅ ꯆꯠꯁꯦ ꯍꯌꯦꯡ ꯅꯣꯡꯗ ꯇꯥꯗ꯭ꯔꯗꯤ
ꯍꯣꯏ ꯆꯠꯁꯦ ꯁꯨꯝ ꯍꯥꯏ ꯑꯗꯨꯝ ꯀꯩ ꯍꯥꯏꯅꯤ ꯇꯨꯝꯁꯤꯜꯂꯒ ꯂꯩꯔꯦ ꯇꯧꯕꯁꯨ ꯅꯨꯡꯉꯥꯏꯇꯦꯕꯀꯣ ꯉꯥꯛꯇꯪ ꯆꯠꯊꯣꯛꯎꯨꯔꯒ ꯇꯧꯔꯒ ꯇꯧꯕꯗꯣ ꯐꯩ ꯅꯣꯏ ꯅꯪ ꯅꯨꯃꯤꯗꯥꯡ ꯋꯥꯏꯔꯝꯁꯦ ꯈꯔ ꯉꯟꯅ ꯍꯪꯂꯛꯑꯗꯤ ꯑꯩꯈꯣꯏ ꯅꯍꯥꯟꯋꯥꯏ ꯆꯠꯄ ꯂꯝꯕꯤꯗꯣ ꯑꯗꯨꯝ ꯆꯠꯂꯨꯕ ꯌꯥꯕꯅꯦ ꯑꯗꯨꯁꯨ ꯍꯥꯏꯗꯤ ꯉꯁꯥꯏ ꯍꯜꯂꯛꯄ ꯀꯥꯟꯗ ꯌꯥꯝ ꯅꯨꯡꯁꯤꯕ ꯑꯗꯨꯃꯥꯏꯅ ꯑꯣꯏ ꯍꯥꯏꯗꯤ ꯅꯨꯡꯇꯤꯒꯤ ꯆꯠꯂꯝꯕ ꯂꯝꯕꯤ ꯑꯣꯏꯕꯅꯤꯅꯀꯣ ꯍꯦꯛ ꯆꯠꯂꯨ ꯀꯥꯟꯗ ꯑꯗꯨꯝ ꯃꯐꯝꯗꯨ ꯎꯕ ꯀꯥꯟꯗ ꯅꯤꯡꯁꯤꯡꯕ ꯈꯣꯠꯄ ꯇꯧꯔꯛꯄꯗꯣ ꯑꯗꯨ ꯑꯗꯨꯃꯥꯏꯅ ꯇꯧꯋꯤ
ꯍꯣ ꯑꯗꯨꯅꯦ ꯑꯗꯨꯒꯤ ꯂꯝꯕꯤꯗꯨꯅꯦ ꯑꯩꯅ ꯈ꯭ꯋꯥꯏꯗꯒꯤ ꯅꯨꯡꯁꯤ ꯅꯨꯡꯁꯤꯕ ꯑꯣꯏꯔꯤꯁꯦ ꯑꯗꯨ ꯆꯠꯄꯗꯣ ꯄꯨꯛꯅꯤꯡꯁꯨ ꯌꯥꯝ ꯅꯨꯡꯁꯤꯌꯦꯕ
ꯍꯣꯏ ꯁꯕꯦꯟ ꯇꯨ ꯐꯣꯔꯇꯤꯟ ꯗꯦꯁꯀꯨꯝꯕ ꯆꯪꯂꯛꯀꯅꯤ ꯍꯣ ꯌꯦꯡ ꯑꯁꯦ ꯑꯗꯨꯗꯤ ꯍꯌꯦꯡ ꯅꯣꯡ ꯇꯥꯗꯕ ꯂꯥꯏ ꯈꯨꯔꯨꯝꯁꯦ ꯑꯗꯨꯗꯨꯒ ꯆꯠꯂꯨꯔꯁꯦ ꯅꯪꯗꯨ ꯈꯤꯇꯪ ꯉꯟꯅ ꯍꯜꯂꯛ ꯑꯗꯤ ꯐꯗꯣꯏꯅꯤꯅꯦ ꯅꯨꯡꯗꯥꯡ ꯋꯥꯏꯔꯝ ꯗꯣ ꯑꯌꯨꯛꯇ ꯑꯃꯨꯛ ꯆꯠꯄꯗꯤ ꯍꯜꯂꯛ ꯑ ꯀꯥꯟꯗ ꯅꯨꯡꯁꯥ ꯈꯪꯁꯥ ꯁꯥꯕꯗꯣ ꯑꯗꯨ ꯀꯩꯅꯣ ꯇꯧꯗꯦꯕ
ꯅꯨꯡꯗꯥꯡ ꯋꯥꯏꯔꯝꯗꯨꯗꯤꯅꯦ ꯍꯜꯂꯛꯄ ꯍꯥꯏꯁꯦ ꯑꯗꯨꯅꯦꯕ ꯂꯣꯏꯁꯤꯟꯕꯗꯤ ꯀꯣꯛ ꯌꯥꯔꯗꯤ ꯌꯥꯕꯁꯨ ꯌꯥꯎꯋꯦꯕꯀꯣ ꯑꯗꯨ ꯑꯣꯏꯔꯁꯨꯅꯦ ꯑꯗꯨꯝ ꯈꯪꯗꯦ ꯅꯣꯡꯒꯨꯝꯕ ꯃꯪꯈꯤꯕ ꯑꯣꯏꯔꯕꯗꯤ ꯃꯝꯂꯞ ꯇꯧꯈꯤꯕꯒꯤ ꯇꯥꯏꯃꯤꯡꯗꯣ ꯂꯣꯏꯁꯤꯟꯕ ꯌꯥ ꯇꯥꯏꯃꯤꯡꯒ ꯑꯗꯒꯤ ꯃꯝꯂꯞ ꯇꯧꯕꯒ ꯆꯥꯅꯕꯒꯤ ꯑꯗꯨꯝ ꯂꯣꯏꯁꯤꯟꯕꯗꯣ ꯀꯣꯛ ꯆꯥꯅꯕꯗꯣ ꯑꯗꯩ ꯅꯣꯡꯒꯨꯝꯕ ꯉꯁꯤꯗꯤ ꯑꯃꯨꯛ ꯉꯁꯥꯏꯗꯤ ꯅꯣꯡ ꯇꯥꯔꯁꯨ ꯅꯨꯡꯗꯥꯡ ꯋꯥꯏꯔꯝꯗꯅ ꯑꯃꯨꯛ ꯅꯨꯡꯁꯥ ꯁꯥꯗꯣꯛꯂꯛ ꯑꯦꯕ ꯑꯗꯨꯅ ꯏꯪꯉꯥꯟ ꯉꯥꯜꯂꯒ ꯂꯩꯕꯒꯤ ꯑꯗꯨꯝ ꯂꯣꯏꯁꯤꯟꯅꯤꯡꯗꯕꯤ ꯑꯃ ꯇꯧꯕꯗꯣ ꯃꯁꯥ ꯑꯗꯨꯗꯁꯨ ꯑꯩꯈꯣꯏꯅꯕꯨꯗꯤ ꯉꯟꯅ ꯆꯠꯅꯤꯡꯕꯒꯤ ꯇꯧꯔꯁꯨ ꯑꯗꯨꯗꯩ ꯑꯗꯨꯝ ꯊꯥꯔꯦꯛ ꯊꯔꯦꯛ ꯇꯧꯔꯒ ꯑꯗꯨꯝ ꯂꯩꯕꯤꯗꯣ ꯂꯩꯌꯦꯕ ꯑꯗꯨꯅ ꯀꯣꯛ ꯍꯜꯂꯛꯄꯗꯨꯁꯨ ꯅꯨꯡꯉꯥꯏꯇꯕ ꯑꯩꯁꯨ ꯑꯗꯨꯗꯩ ꯑꯗꯨꯝ ꯃꯉꯥ ꯃꯤꯅꯤꯠ ꯇꯔꯥ ꯁ꯭ꯋꯥꯏꯗꯒꯤ ꯑꯗꯨꯝ ꯂꯣꯏꯁꯤꯟꯕꯗꯤ ꯌꯥꯗꯤ ꯌꯥꯔꯝꯅꯦꯕ ꯑꯗꯩ ꯀꯩꯅꯣꯝ ꯀꯩꯅꯣꯝꯃ ꯁꯨꯝ ꯇꯧꯔꯒ ꯊꯔꯦꯛ ꯊꯥꯔꯦꯛ ꯂꯩꯕꯗꯒꯤ ꯃꯉꯥ ꯃꯈꯥꯏꯐꯥꯎꯗꯤ ꯉꯥꯏꯔꯝꯃꯦ ꯑꯩꯁꯦ ꯃꯉꯥ ꯃꯈꯥꯏꯗꯩꯗꯤ ꯊꯦꯡꯖꯤꯟꯈ꯭ꯔꯗꯤ ꯃꯝꯕꯅꯤꯅ ꯑꯩ ꯑꯗꯨꯝ ꯃꯉꯥ ꯃꯈꯥꯏ ꯃꯤꯅꯤꯠ ꯃꯉꯥ ꯁ꯭ꯋꯥꯏꯗ ꯑꯩ ꯊꯣꯛ ꯑꯒꯦꯅ ꯍꯥꯏꯔꯒ ꯑꯗꯨꯝ ꯊꯣꯛꯂꯛꯑꯦ ꯑꯗꯨꯏꯕꯨꯗꯤ ꯑꯗꯨꯝ ꯊꯣꯛꯂꯛꯑꯁꯨ ꯌꯥꯅꯦ ꯑꯩꯅ ꯃꯉꯥ ꯈꯤꯇꯪ ꯍꯦꯟꯕꯗ ꯊꯣꯛꯂꯛꯄꯗꯣ ꯑꯗꯨꯗꯅꯦ ꯑꯩ ꯍꯥꯏꯁꯦ ꯀꯣꯛ ꯂꯣꯏꯔꯒ ꯄꯨꯂꯞ ꯊꯣꯛꯄꯗꯨꯗꯨꯅ ꯑꯃꯨꯛ ꯈꯔ ꯅꯨꯡꯉꯥꯏꯕꯗꯧ ꯇꯧꯕꯗꯣ ꯃꯣꯏꯅ ꯑꯃꯨꯛ ꯂꯩꯍꯧꯔꯒ ꯑꯩꯅ ꯑꯃꯨꯛ ꯂꯥꯛꯄꯗꯨꯁꯨ ꯍꯦꯛ ꯅꯨꯡꯉꯥꯏꯇꯕꯗꯣ ꯑꯗꯨꯃꯥꯏꯅ ꯇꯧꯕꯩꯅꯦ ꯑꯗꯨꯒ ꯅꯣꯡꯗꯨꯁꯨ ꯑꯗꯨꯝ ꯆꯨꯏ ꯑꯦꯕ ꯑꯁꯤꯗꯣ ꯅꯨꯡꯗꯥꯡ ꯋꯥꯏꯔꯝꯗ ꯈꯛꯇꯪ ꯅꯨꯡꯁꯥ ꯑꯃꯨꯛ ꯀꯟꯅ ꯁꯥꯒꯠꯂꯛꯄ ꯑꯗꯨꯒꯤ ꯄꯨꯡꯉꯥꯟ ꯉꯥꯜꯂꯒꯁꯨ ꯂꯩꯕꯒꯤꯀꯣ ꯉꯜꯂꯤꯅ ꯑꯗꯨꯝ ꯂꯩꯕꯗꯣ ꯋꯥꯈꯜꯗꯁꯨ ꯑꯗꯨꯃꯥꯏꯅ ꯇꯧꯕꯒꯤꯅꯦ
ꯑꯣ ꯑꯗꯨꯅꯦ ꯃꯤꯒꯤꯗ ꯌꯥꯎꯕꯁꯦ ꯑꯗꯨꯃꯥꯏꯅ ꯇꯧꯕꯅꯦ ꯑꯩꯁꯨ ꯍꯥꯟꯅ ꯌꯥꯎꯔꯤꯀꯥꯟꯗ ꯑꯗꯨꯝ ꯃꯥꯗꯤ ꯑꯗꯨꯝ ꯄꯨꯡ ꯌꯦꯡꯗꯤꯕꯗꯀꯣ ꯑꯗꯨꯝ ꯅꯨꯃꯤꯠꯁꯦ ꯌꯦꯡꯗꯣꯏꯅꯦꯕ ꯅꯨꯃꯤꯠꯁꯤꯅ ꯃꯀꯇꯣꯟꯗ ꯈꯔ ꯆꯪꯗꯧꯕ ꯋꯥꯠꯂꯤꯗ ꯇꯥꯔꯗꯤ ꯑꯁ ꯅꯨꯃꯤꯠꯁꯦ ꯆꯪꯗꯕ ꯋꯥꯠꯂꯤꯗ ꯍꯥꯏꯔꯒ ꯑꯗꯨꯝ ꯐꯝꯃꯒ ꯋꯥꯔꯤ ꯁꯥꯔꯒ ꯑꯗꯨꯝ ꯄꯦꯁꯦꯟ ꯉꯥꯏꯕꯣꯏ ꯀꯩꯏꯕꯣꯏ ꯇꯧꯔ ꯂꯩꯕꯗꯣ ꯑꯗꯨꯃꯥꯏꯅ ꯇꯧꯋꯤ ꯑꯗꯨꯗꯤ ꯑꯗꯨꯝ ꯃꯥꯒꯤ ꯃꯣꯏꯗꯤ ꯑꯃꯨꯛ ꯑꯗꯨꯏꯗꯨꯅ ꯀꯩꯅꯣ ꯇꯧꯗꯣꯏꯅꯤꯅ ꯍꯥꯡꯗꯣꯛꯈ꯭ꯔꯕꯅꯤꯅ ꯃꯣꯏꯗꯤ ꯄꯩꯁꯥ ꯇꯥꯅꯉꯥꯏꯗ ꯍꯣꯠꯅꯔꯛꯄꯅꯤꯅ ꯑꯗꯨꯒꯨꯝꯕꯗꯨꯒ ꯑꯗꯨꯝ ꯍꯥꯏꯗꯤ ꯃꯇꯝꯗꯣ ꯑꯗꯨꯝ ꯊꯤꯟꯗꯅꯉꯥꯏ ꯀꯩꯅꯣ ꯇꯧꯅꯉꯥꯏ ꯑꯗꯨ ꯂꯥꯛꯄ ꯂꯥꯛꯑꯗꯤ ꯇꯧꯔꯒ ꯑꯗꯨꯝ ꯉꯥꯏꯕꯣꯏ ꯀꯩꯕꯣꯏ ꯇꯧꯔ ꯂꯩꯕꯗꯣ ꯑꯗꯨꯝ ꯃꯤ ꯑꯗꯨꯗꯤ ꯃꯤ ꯃꯄꯨ ꯈꯨꯗꯤꯡꯃꯛꯀꯤ ꯑꯗꯨꯃꯥꯏꯅ ꯇꯧꯕꯅꯦꯕꯀꯣ ꯑꯗꯨꯒꯅꯤ ꯑꯩꯅ ꯁꯨꯝ ꯊꯕꯛ ꯏꯪꯈꯥꯡꯗꯣ ꯑꯗꯨꯝ ꯅꯣꯏꯅꯁꯨ ꯍꯥꯏꯕꯗꯣ ꯍꯥꯏꯗꯤ ꯑꯗꯨꯗ ꯂꯥꯛꯑꯣ ꯑꯗꯨꯗ ꯂꯥꯛꯑꯣ ꯍꯥꯏꯔꯁꯨ ꯊꯕꯛ ꯑꯃ ꯂꯥꯛꯁꯤꯟꯕꯅꯤ ꯈꯪꯗꯦ ꯑꯗꯒꯤ ꯍꯜꯂꯝꯗꯥꯏꯗ ꯍꯦꯛꯇ ꯐꯔꯛ ꯇꯥꯔꯛꯄꯅꯤ ꯈꯪꯗꯦ ꯇꯧꯔꯒ ꯑꯗꯨꯝ ꯃꯇꯝ ꯆꯥꯅ ꯂꯥꯛꯄ ꯉꯝꯗꯕ ꯈꯣꯠꯇꯕ ꯃꯌꯥꯝ ꯌꯥꯎꯈꯤꯕꯗꯣ ꯍꯣꯏ ꯑꯩꯅꯁꯨ ꯁꯣꯝꯗ ꯍꯣꯕꯦ ꯍꯣꯕꯦ ꯇꯧꯔꯒ ꯆꯠꯁꯦ ꯍꯥꯏꯕꯁꯨ ꯍꯥꯏꯕ ꯉꯝꯗꯕ ꯑꯗꯒꯤ ꯍꯥꯏꯗꯤ ꯃꯣꯏꯅꯁꯨ ꯈꯔ ꯑꯗꯨꯝ ꯆꯠꯂꯣ ꯆꯠꯂꯣ ꯍꯥꯏꯕꯤꯔꯗꯤ ꯐꯕꯀꯣ ꯑꯗꯨꯁꯨ ꯍꯥꯏꯕ ꯑꯣꯏꯗꯕꯅꯤꯅꯀꯣ ꯑꯗꯨꯃꯥꯏꯅ ꯇꯧꯕꯒꯤꯅꯤ
ꯍꯣ ꯑꯗꯨ ꯑꯗꯨꯅꯦ ꯍꯥꯏꯕ ꯃꯣꯏꯗꯤ ꯍꯥꯏꯗꯤ ꯁꯨꯝ ꯀꯩ ꯍꯥꯏꯅꯤ ꯑꯗꯨꯝ ꯂꯥꯛ ꯂꯥꯛꯄ ꯉꯥꯏꯕꯩ ꯇꯥꯏꯞꯇ ꯑꯗꯨꯝ ꯇꯧ ꯂꯩꯕꯗꯣ ꯂꯣꯏꯁꯤꯟꯕꯗꯤ ꯌꯥꯔꯒꯁꯨ ꯉꯁꯥꯏꯒꯤ ꯁꯨꯝ ꯆꯪꯉꯁꯦ ꯆꯪꯉꯁꯦꯗꯤ ꯍꯥꯏꯗꯤꯅꯦꯕꯀꯣ ꯑꯗꯨꯏꯁꯨ ꯑꯗꯨꯝ ꯀꯩ ꯍꯥꯏꯅꯤ ꯂꯣꯏꯁꯤꯟꯗꯕ ꯑꯗꯨꯗ ꯁꯨꯝ ꯑꯗꯨꯝ ꯇꯝ ꯇꯝ ꯇꯧꯔꯒ ꯑꯗꯨꯝ ꯂꯩꯕꯗꯣ ꯉꯥꯏꯕꯣꯏ ꯀꯩꯕꯣꯏ ꯑꯗꯣ ꯑꯗꯨꯃꯥꯏꯅ ꯇꯧꯔꯤꯁꯦ ꯌꯥꯝ ꯌꯥꯝꯃꯦ ꯍꯥꯏꯕ ꯆꯪꯉꯁꯦ ꯍꯥꯏꯅꯔꯝꯕꯅꯦꯕꯀꯣ ꯑꯗꯨꯒꯅꯦ ꯃꯤꯅꯤꯠ ꯃꯉꯥ ꯇꯔꯥꯗ ꯉꯥꯏ ꯀꯥꯟꯁꯤꯗ ꯑꯃꯨꯛ ꯂꯥꯛꯁꯤꯜꯂꯛ ꯑꯅꯤ ꯑꯗꯣ ꯑꯗꯨ ꯄꯥꯏꯗꯔꯤꯀꯥꯟꯗ ꯑꯃꯨꯛ ꯑꯃꯨꯛ ꯂꯥꯛꯁꯤꯜꯂꯛ ꯑꯅꯤ ꯁꯨꯃꯥꯏꯅ ꯇꯧꯕ ꯌꯥꯝ ꯌꯥꯝꯃꯦ ꯃꯦꯕ ꯑꯩ ꯍꯥꯏꯁꯦ ꯄꯨꯡ ꯃꯉꯥꯗ ꯂꯣꯜꯂꯦ ꯍꯥꯏꯔꯁꯨꯅꯦ ꯃꯉꯥꯗ ꯑꯗꯨ ꯃꯤꯅꯤꯠ ꯃꯉꯥ ꯋꯥꯠꯂꯤꯉꯩꯗꯒ ꯂꯥꯛꯄ ꯌꯥꯎꯋꯦ ꯍꯥꯏꯕ ꯑꯗꯨ ꯀꯔꯝꯕ ꯑꯣꯏꯒꯦ ꯍꯥꯏ ꯀꯥꯟꯗꯅꯦ ꯑꯔꯥꯞꯄꯗꯤ ꯑꯝꯇ ꯅꯠꯇꯦꯕ ꯑꯅꯛ ꯑꯅꯛꯄ ꯉꯥꯛꯇꯅꯦꯕ ꯑꯗꯨꯃꯥꯏꯅ ꯂꯥꯛꯇꯣꯏꯗꯨꯅ ꯏꯅꯛ ꯏꯅꯛ ꯅꯛꯄ ꯉꯥꯛꯇꯅꯦ ꯍꯥꯏꯕ ꯑꯗꯨꯃꯥꯏꯅ ꯇꯧꯔꯒꯅꯦ ꯑꯗꯨꯝ ꯑꯃꯨꯛ ꯃꯤꯗꯨ ꯂꯩꯔꯒꯗꯤ ꯑꯃꯨꯛ ꯀꯃꯥꯏꯅ ꯑꯃꯨꯛ ꯆꯠꯀꯦ ꯍꯥꯏꯅꯤ ꯉꯁꯤꯗꯕꯨ ꯃꯤꯗꯨꯗꯤ ꯂꯩꯇꯕ ꯂꯩꯇꯕꯤꯗ ꯁꯨꯝ ꯑꯇꯣꯞ ꯑꯇꯣꯞꯄ ꯀꯩꯅꯣ ꯀꯩꯅꯣ ꯁꯥꯔꯒ ꯁꯨꯝ ꯂꯩꯕꯒꯤ ꯀꯣꯛ ꯂꯥꯛꯄ ꯂꯥꯛꯑꯒꯦ ꯆꯠꯂꯒꯦ ꯍꯥꯏꯕꯗꯣ ꯑꯩꯁꯨ ꯉꯝꯃꯤꯅꯦ ꯍꯥꯏꯕ ꯅꯠꯇ꯭ꯔꯗꯤ ꯃꯤ ꯂꯩꯔꯒꯗꯤ ꯀꯩꯁꯨ ꯉꯝꯃꯣꯏꯕ ꯑꯩꯁꯨ ꯑꯗꯨ ꯑꯗꯨꯝ ꯌꯥꯗ ꯌꯥꯗ ꯀꯥꯟꯗꯕꯨ ꯍꯥꯏꯕ ꯋꯥꯅꯤ ꯌꯥꯗ꯭ꯔꯀꯥꯟꯗ ꯍꯥꯏꯁꯦ ꯑꯃꯨꯛ ꯑꯅꯤꯔꯛꯇꯕꯨꯗꯤ ꯉꯥꯏꯔꯝꯈꯤꯅꯤꯗ ꯁꯨꯃꯥꯏꯅ ꯑꯩꯅ ꯃꯣꯏ ꯂꯩꯍꯧꯔꯤꯀꯥꯟꯗ ꯊꯣꯛꯂꯛꯄꯁꯦ ꯑꯇꯩꯗꯤ ꯑꯗꯨꯝ ꯊꯣꯛꯃꯤꯟꯅꯔꯛꯄꯗꯨꯅ ꯊꯣꯛꯃꯤꯟꯅꯔꯛ ꯑꯦꯕ ꯉꯍꯥꯛ ꯉꯥꯏꯇꯣꯛ ꯉꯥꯏꯁꯤꯟ ꯇꯧꯅꯔꯒ ꯀꯣꯛ ꯅꯨꯡꯉꯥꯏꯇꯕꯗꯣ ꯑꯩꯁꯨ ꯉꯥꯛꯇꯪ ꯍꯥꯏꯗꯤ ꯃꯤꯅꯤꯠ ꯇꯔꯥ ꯀꯨꯟꯗꯒꯤ ꯑꯃꯨꯛ ꯀꯩꯅꯣꯒ ꯇꯧꯔꯒ ꯍꯜꯂꯛ ꯀꯗꯕꯗꯣ
ꯑꯗꯨꯅꯦ ꯅꯨꯡꯉꯥꯏꯇꯕꯅꯦ ꯑꯩꯁꯨ ꯇꯧꯋꯦꯕ ꯍꯥꯏꯕꯗꯤ ꯑꯩꯅ ꯃꯣꯏ ꯂꯩꯍꯧꯔꯒ ꯑꯦ ꯑꯩ ꯍꯜꯂꯝꯃꯒꯦꯀꯣ ꯍꯥꯏꯕ ꯀꯥꯟꯗ ꯑꯗꯨꯝ ꯀꯩ ꯍꯥꯏꯅꯤ ꯏꯁꯥꯗ ꯏꯃꯣꯟ ꯁꯦꯡꯗꯕ ꯍꯥꯏꯇꯥꯔꯦ ꯆꯠꯀꯦ ꯍꯥꯏꯔꯁꯨ ꯆꯠꯅꯤꯡꯗꯕꯒꯤ ꯋꯥꯈꯟꯗ ꯑꯃ ꯂꯩꯗꯅꯀꯣ ꯆꯠꯂꯁꯨ ꯅꯨꯡꯉꯥꯏꯅ ꯂꯥꯛꯇꯕ ꯑꯗꯩ ꯄꯨꯂꯞ ꯀ ꯂꯣꯃꯤꯟꯅꯔꯒ ꯊꯣꯛꯂ ꯂꯥꯛꯄ ꯑꯗꯨꯃꯥꯏꯅ ꯇꯧꯔꯒ ꯅꯨꯡꯉꯥꯏꯕꯒꯤ ꯑꯗꯨꯝ ꯊꯣꯛ ꯉꯥꯟꯁꯤꯟ ꯇꯧꯅꯕ ꯍꯣꯏ ꯇꯉꯥꯏꯐꯗꯕꯒꯨꯝꯕ ꯊꯕꯛ ꯂꯩꯕ ꯀꯥꯟꯗ ꯑꯃꯨꯛ ꯍꯥꯏꯕ ꯋꯥꯅꯤ ꯑꯗꯨ ꯑꯣꯏꯁꯨ ꯁꯨꯝ ꯍꯥꯏꯕ ꯈꯣꯠꯄ ꯇꯧꯕꯗꯣ ꯃꯣꯏꯗꯗꯤ ꯑꯃꯨꯛ ꯁꯨꯝ ꯈꯧꯇꯛ ꯆꯥꯕꯅꯦꯕ ꯑꯗꯨꯝ ꯈꯪꯅꯩ ꯑꯗꯩ ꯇꯤꯟꯅꯩ ꯍꯥꯏꯇꯥꯔꯦ ꯑꯗꯨꯒꯨꯝꯕꯒꯤꯗꯤ ꯃꯥꯒꯤ ꯃꯥꯒꯤ ꯍꯥꯏꯗꯤ ꯃꯣꯏꯁꯨ ꯑꯩꯈꯣꯏꯒꯤ ꯀꯩꯅꯣ ꯂꯥꯛꯄꯗꯨꯅ ꯄꯩꯁꯥ ꯄꯤꯗꯣꯏꯅꯤꯅꯀꯣ ꯑꯗꯨꯗꯨꯒꯤ
ꯆꯨꯝꯃꯦ ꯆꯨꯝꯃꯦ ꯑꯗꯨꯅꯦ ꯍꯥꯏꯕ ꯍꯥꯏꯗꯤ ꯀꯣꯛ ꯊꯣꯛꯃꯤꯟꯅ ꯂꯣꯜꯂꯒ ꯄꯨꯂꯞ ꯊꯣꯛꯃꯤꯟꯅꯔꯛꯄꯗꯨꯅ ꯋꯥꯈꯟꯗꯣ ꯈꯔ ꯅꯨꯡꯉꯥꯏꯕ ꯌꯥꯏꯑꯦꯕ ꯍꯜꯂꯛꯄꯗꯣ ꯅꯠꯇꯕꯤꯗ ꯃꯣꯏꯅ ꯂꯩꯍꯧꯔꯒ ꯂꯥꯛꯇ꯭ꯔꯃꯛꯁꯨ ꯃꯣꯏꯅ ꯂꯩꯍꯧꯔꯒ ꯑꯩꯅ ꯆꯠꯂꯒꯦ ꯍꯥꯏꯔꯝꯕꯗꯣ ꯈꯤꯇꯪ ꯅꯨꯡꯉꯥꯏꯇ ꯇꯕꯗꯨ ꯏꯁꯥꯗ ꯑꯣꯏꯅ ꯃꯣꯏꯅꯕꯨꯗꯤ ꯀꯔꯤꯝ ꯈꯜꯂꯝꯅꯤ ꯈꯜꯂꯝꯃꯣꯏꯒꯤ ꯋꯥ ꯅꯠꯇꯕ ꯑꯩ ꯏꯁꯥꯗ ꯅꯨꯡꯉꯥꯏꯖꯗꯕꯗꯣ ꯈꯤꯇꯪ ꯏꯄꯟ ꯄꯟꯕꯗꯧꯅ ꯇꯧꯕꯗꯣ ꯑꯗꯨꯃꯥꯏꯅ ꯇꯧꯋꯦ ꯑꯗꯣ ꯑꯗꯨꯃꯥꯏꯅꯗꯪ ꯇꯧꯕꯒꯤꯅꯦꯕ ꯍꯥꯏꯗꯤ ꯍꯜꯂꯛꯄꯒꯤꯁꯦ ꯑꯗꯨꯝ ꯉꯟ ꯍꯜꯂꯛꯄꯗꯤ ꯌꯥꯕ ꯃꯌꯥꯝ ꯌꯥꯎꯋꯦꯕꯀꯣ ꯑꯗꯨ ꯑꯩ ꯉꯁꯥꯏ ꯍꯥꯏꯗꯣ ꯑꯗꯨꯝ ꯂꯩꯔꯅꯤ ꯂꯩꯔꯅꯤ ꯂꯩꯔꯅꯤ ꯑꯗꯣ ꯍꯜꯂꯁꯦꯅ ꯍꯥꯏꯅꯔ ꯀꯥꯟꯁꯤꯗ ꯐꯠ ꯑꯃꯨꯛ ꯂꯥꯛꯁꯤꯜꯂꯛ ꯑꯅꯤ ꯑꯗꯩ ꯑꯗꯨ ꯇꯧꯔꯤꯀꯥꯟꯗ ꯑꯃꯨꯛꯃꯨꯛ ꯑꯗꯨꯃꯥꯏꯅ ꯌꯥꯝ ꯇꯧꯋꯦꯕ ꯍꯟꯗꯛ ꯃꯃꯥꯡꯗꯁꯨ ꯍꯥꯏ ꯇꯥꯔꯦ ꯑꯅꯝꯕꯅꯗꯤ ꯑꯗꯨꯝ ꯂꯣꯏꯁꯤꯜ ꯀꯩꯒꯨꯝꯕ ꯑꯩꯈꯣꯏꯅ ꯃꯉꯥꯗ ꯊꯤꯡꯒꯦ ꯍꯥꯏꯔꯒꯗꯤ ꯁꯤꯅꯦ ꯑꯗꯨꯝ ꯉꯟ ꯍꯜꯂꯛꯄ ꯃꯌꯥꯝ ꯌꯥꯕ ꯃꯌꯥꯝ ꯌꯥꯎꯋꯦꯕ ꯑꯗꯨꯝ ꯑꯩ ꯍꯥꯏꯁꯦ ꯀꯩꯅꯣ ꯁꯨꯝ ꯑꯃꯨꯛ ꯀꯩꯅꯣꯝ ꯇꯧꯅꯤ ꯑꯗꯒꯤ ꯑꯗꯨꯃꯥꯏꯅ ꯁꯨꯝ ꯇꯧꯔꯤꯀꯥꯟꯗ ꯊꯦꯡꯊꯅꯕꯩꯅꯦꯕ ꯈꯔ ꯈꯔ
ꯑꯗꯨꯅꯕꯅꯤ ꯃꯇꯝꯗꯣ ꯈꯥꯏꯗꯣꯛꯅꯔꯒ ꯑꯗꯨꯝ ꯍꯥꯏꯗꯤ ꯑꯌꯨꯛ ꯑꯃ ꯄꯨꯕ ꯑꯃ ꯃꯤꯗꯥꯡ ꯋꯥꯏꯔꯝ ꯑꯃ ꯄꯨꯕ ꯈꯣꯠꯄꯗꯣ ꯍꯥꯏꯅꯔꯒ ꯇꯧꯔꯗꯤ ꯐꯗꯧꯅꯤꯅꯦ ꯍꯥꯏꯕꯗꯤ ꯑꯗꯨ ꯑꯣꯏ ꯇꯥꯔꯒꯗꯤ ꯑꯦ ꯑꯩꯒꯤꯁꯤ ꯄꯨꯡ ꯁꯤꯃ ꯍꯥꯏꯔꯗꯤ ꯉꯟꯅ ꯂꯥꯛꯄ ꯈꯣꯠꯄ ꯇꯧꯕ ꯑꯣꯏꯔꯗꯤ ꯐꯩꯅ ꯑꯗꯨ ꯅꯪ ꯍꯧꯖꯤꯛ ꯑꯗꯨꯝ ꯅꯪ ꯅꯁꯥꯅ ꯑꯗꯨꯝ ꯄꯥꯏꯖꯕ ꯑꯗꯨꯝ ꯉꯝꯕ ꯈꯣꯠꯄ ꯇꯧꯕꯒꯤ ꯑꯩꯉꯣꯟꯗ ꯊꯥꯖꯕ ꯈꯣꯠꯄ ꯇꯧꯕꯗꯨꯣ ꯂꯩꯇ꯭ꯔꯤꯕ ꯑꯗꯨꯒ ꯑꯩꯁꯦ ꯏꯁꯥ ꯂꯣꯏꯅ ꯄꯨꯕ ꯉꯝꯃꯣꯏ ꯍꯥꯏꯅ ꯈꯟꯕ ꯈꯣꯠꯄꯗ ꯑꯗꯨꯝ ꯈꯔ ꯍꯥꯏꯌꯨꯅꯦ
ꯑꯗꯨꯗꯤ ꯇꯣꯉꯥꯟꯅ ꯑꯣꯏꯅ ꯁꯥꯟꯅꯔꯁꯦ ꯅꯨꯡꯉꯥꯏꯇ꯭ꯔꯦ ꯁꯤꯗꯗꯤ ꯑꯗꯨꯅ ꯁꯝꯖꯤꯜꯂꯁꯦ ꯁ꯭ꯋꯥꯏ ꯃꯇꯥꯡꯁꯤꯗ ꯑꯇꯣꯞꯄ ꯇꯣꯄꯤꯛ ꯑꯃꯗ ꯑꯣꯏꯅ ꯄꯨꯊꯣꯛꯑꯁꯦ
ꯍꯣꯏ ꯐꯔꯦ ꯐꯔꯦ ꯑꯗꯨꯝ ꯃꯣꯏ ꯃꯤꯒꯤ ꯌꯥꯎꯕꯅꯤꯅ ꯌꯥꯅ ꯌꯥꯅ ꯆꯂꯒ ꯇꯧ ꯇꯥꯕꯅꯤ
ꯌꯥꯗꯕꯅꯤꯅ ꯍꯣꯏ ꯑꯗꯨꯃꯥꯏꯅ ꯇꯧꯔꯤꯕ ꯍꯥꯏꯗꯨꯅꯤ ꯑꯗꯨꯕꯨꯗꯤ ꯈꯔꯕꯨꯗꯤ ꯈꯥꯏꯗꯣꯛꯅꯔꯗꯣꯏꯅꯦꯕꯀꯣ ꯑꯗꯨꯏꯁꯨ ꯈꯤꯇꯪ ꯑꯃ ꯑꯗꯨꯝ ꯑꯗꯨꯅꯤ ꯑꯗꯣ ꯍꯌꯦꯡꯁꯦ ꯆꯠꯂꯗꯤ ꯏꯕꯥꯅꯤꯗꯪ ꯇꯥꯗꯣꯔꯤꯕ꯭ꯔꯥ ꯅꯠꯇ꯭ꯔꯒ ꯅꯅꯥꯎꯅꯨꯄꯥ ꯉꯥꯎꯁꯤꯟꯅꯕꯗꯁꯨ ꯌꯥꯎꯗꯣꯔꯤꯕ꯭ꯔꯥ ꯀꯃꯥꯏꯅ ꯇꯧꯕꯅꯣ
ꯃꯥ ꯑꯗꯨꯝ ꯆꯠꯂꯦ ꯅꯣꯡ ꯇꯥꯔꯁꯨ ꯅꯨꯡꯇꯤꯒꯤ ꯅꯍꯥꯟꯁꯨ ꯅꯣꯏꯕꯥꯅꯤ ꯌꯥꯎꯗꯦ ꯃꯥ ꯃꯊꯟ ꯆꯠꯄꯒꯤ ꯃꯤ ꯃꯌꯥꯝꯅ ꯍꯪꯉꯦ ꯉꯁꯤꯗꯤ ꯑꯅꯤꯗꯣ ꯂꯥꯛꯇ꯭ꯔꯕ꯭ꯔꯥ ꯅꯊꯟ ꯂꯥꯛꯑꯕ꯭ꯔꯥ ꯈꯣꯠꯂꯕ꯭ꯔꯥ ꯑꯗꯨꯃꯥꯏꯅ ꯍꯪꯉꯦꯅ ꯍꯜꯂꯛꯄ ꯇꯝꯃꯦ ꯃꯥꯗꯤ ꯑꯗꯨꯝ ꯆꯠꯄꯅꯦ ꯆꯥꯡ ꯅꯥꯏꯅ
ꯑꯣ ꯍꯥ ꯍꯥ ꯍꯥ ꯑꯗꯨꯗꯤ ꯌꯥꯝ ꯅꯣꯛꯅꯤꯡ ꯑꯗꯨ ꯉꯥꯡꯗꯨꯅ ꯃꯔꯣꯜ ꯑꯃ ꯍꯣꯏ ꯍꯣꯏ ꯑꯗꯨꯗꯤ ꯍꯌꯦꯡ ꯆꯠꯂꯗꯤ ꯃꯥꯁꯨ ꯍꯧꯕꯤꯔꯁꯤ
ꯍꯣꯏ ꯆꯥꯛ ꯏꯁꯤꯡ ꯆꯥꯒꯤꯔꯣꯏꯗꯔꯣ ꯀꯃꯥꯏꯟ ꯇꯧꯗꯣꯏꯅꯣ
ꯆꯥꯛ ꯏꯁꯤꯡꯁꯦ ꯉꯥꯛꯇꯪ ꯋꯥꯠꯈꯤꯗꯧꯕ ꯃꯥꯜꯂꯦ ꯍꯧꯖꯤꯛ ꯀꯟꯅ ꯉꯧꯔꯤ ꯏꯔꯣꯟꯕꯕꯨꯗꯤ ꯂꯣꯏꯔꯕꯅꯦꯕ ꯆꯥꯛꯁꯨ ꯂꯣꯏꯔꯦꯕ ꯀꯥꯡꯉꯧꯗꯣ ꯈꯤꯇꯪ ꯋꯥꯠꯂꯤꯕ ꯃꯥꯜꯂꯦ ꯉꯁꯤꯗꯣ ꯁꯇꯔꯗꯦ ꯑꯣꯏꯕꯒꯤ ꯉꯥ ꯌꯥꯎꯗꯕ ꯍꯥꯏꯇꯥꯥꯔꯦ ꯆꯥꯛꯇꯣ ꯑꯩꯈꯣꯏꯕꯨꯗꯤ ꯂꯣꯏ ꯆꯥꯏ ꯑꯗꯨꯁꯨ ꯆꯥꯗꯕ ꯑꯃ ꯌꯥꯎꯕꯒꯤ ꯑꯗꯨꯝ ꯑꯃꯨꯛ ꯃꯊꯥꯡ ꯃꯊꯥꯡ ꯇꯧꯅꯗ꯭ꯔꯁꯨꯅ ꯄꯨꯂꯞ ꯆꯥꯕ ꯌꯥꯒꯗꯕ ꯑꯃ ꯇꯧꯁꯦꯅ ꯉꯥꯒꯤ ꯃꯍꯨꯠꯇ ꯀꯥꯡꯉꯧ ꯑꯣꯏꯅ ꯇꯧꯔꯁꯦꯅ ꯀꯥꯡꯉꯧꯗꯨ ꯇꯧꯕ ꯑꯗꯨꯒꯤꯅꯤꯗ ꯅꯤꯏꯗꯦ ꯆꯥꯈꯤꯔꯣꯏꯗ꯭ꯔꯣ ꯅꯣꯏ ꯀꯅꯥꯋꯥꯂꯤ ꯀꯦꯅꯣ
ꯑꯩ ꯆꯥꯗꯣꯔꯦ ꯏꯅꯥꯎꯄꯥ ꯆꯥꯛꯂꯥꯝꯃꯦꯅ ꯍꯥꯏꯔꯦ ꯑꯗꯨ ꯑꯗꯨꯒꯤ ꯑꯗꯨꯝ ꯆꯥꯈꯤꯒꯦ ꯑꯗꯨ ꯂꯣꯏꯔꯒ ꯑꯃꯨꯛ ꯐꯣꯟ ꯇꯧꯔꯛꯀꯦ ꯑꯩꯗꯣ
ꯑꯣ ꯍꯣ ꯐꯔꯦ ꯐꯔꯦ ꯆꯥꯊꯣꯛꯎꯔꯣ ꯑꯗꯨ ꯂꯣꯏꯔꯒ ꯑꯃꯨꯛ ꯐꯥꯎꯅꯔꯁꯦ ꯑꯗꯨꯑꯣꯏꯗꯤ